ꯍꯂꯣ
ꯑ
ꯇꯥꯕ꯭ꯔꯣ
ꯍꯣꯏ ꯇꯥꯏ
ꯀꯔꯤ ꯇꯧꯕꯤꯔꯤꯒꯦ
ꯍꯧꯖꯤ ꯇꯨꯃꯂꯑꯦ ꯁꯤ ꯇꯗꯅ
ꯑꯣꯀꯦ ꯆꯥꯛ ꯌꯦꯟꯁꯥꯡ ꯆꯥꯕꯤꯔꯕꯣ
ꯆꯥꯔꯦ ꯍꯣꯏ
ꯀꯔꯤ ꯌꯦꯟꯖꯥꯡ ꯆꯥꯒꯦ ꯀꯔꯤ ꯃꯊꯦꯜ ꯆꯥꯒꯦ
ꯑꯩꯈꯣꯏꯁꯦ ꯍꯪꯒꯥꯝꯒ ꯑꯂꯨ ꯀꯥꯡꯍꯧ ꯑꯗꯨꯝ ꯆꯥꯏ
ꯑꯣ ꯃꯅꯤꯅꯦ ꯑꯩꯁꯦ ꯆ ꯆ
ꯊꯦꯡꯉꯤꯅꯦ
ꯍꯣꯏ ꯑꯩꯈꯣꯏꯗꯣ ꯀꯩ ꯍꯥꯏꯥꯏꯁꯤꯔꯦ ꯑ
ꯎꯝ
ꯑ ꯀꯁ ꯗ꯭ꯌꯨꯇꯤ ꯏ ꯆꯠꯄꯅꯤ ꯂꯥꯟꯁꯇꯣ ꯄꯤꯗꯕꯁꯤꯗ ꯑꯗꯨꯒꯤ ꯎꯝ
ꯀꯔꯤ ꯊꯕꯛ ꯇꯧꯔ ꯂꯩꯕ꯭ꯔꯥ
ꯊꯕꯛ ꯇꯧꯗꯦꯗ ꯏꯁꯇꯨꯗꯦꯟꯅꯦ ꯏꯁꯇꯨꯗꯦ ꯑꯩꯈꯣꯏꯗ ꯀꯩ ꯍꯥꯏꯇꯥꯔꯦ ꯟꯇꯅ ꯆꯠꯄ ꯍꯧꯖꯤꯛ ꯇꯥꯅꯤ ꯆꯠꯀꯅꯤ
ꯑꯣ ꯑꯣ ꯑꯣ ꯅꯨꯡ ꯉꯥꯏꯅꯦ ꯑꯗꯨꯗꯤ
ꯑ ꯅꯨꯡꯉꯥꯏꯇ ꯅꯨꯡꯉꯥꯏꯇ ꯋꯥꯏ ꯑꯁꯣꯝꯗꯤ ꯀꯔꯤ ꯀꯔꯤ ꯇꯧꯕꯤꯔꯤꯒꯦ ꯀꯣꯂꯦꯖ ꯆꯠꯄꯤꯕꯣ ꯀꯔꯤ ꯇꯧꯔꯤꯒꯦ
ꯑꯁ ꯇꯝꯕ ꯂꯣꯏꯅꯃꯛ ꯇꯧꯕ ꯂꯣꯏꯔꯦ ꯐ꯭ꯔꯤ ꯐ꯭ꯔꯤꯅꯦ ꯐ꯭ꯔꯤ
ꯐꯔꯤ ꯐꯔꯤꯕꯥꯠ ꯑꯣ
ꯑꯗꯨꯅꯤ ꯐꯣꯟ ꯃꯦꯠꯂꯒ ꯇꯨꯝꯕꯗꯣ ꯗꯤ꯭ꯌꯨꯏꯇꯤꯅꯤ
ꯅꯨꯡꯉꯥꯏꯅꯦ ꯑꯗꯨꯒꯩꯗꯣ
ꯑꯗꯨꯒꯤ ꯀꯔꯌꯤ꯭ꯔ ꯖꯣꯏꯟ ꯇꯧꯕꯅꯦ
ꯑꯍꯦ ꯍꯦ ꯍꯦ ꯊꯕꯛ ꯂꯩꯃꯟꯗꯕꯒꯤ ꯖꯣꯏꯟ ꯇꯧꯕꯗꯣ ꯑꯣ ꯑꯩꯗꯤ ꯑꯩꯗꯤ ꯁꯤꯅ ꯑꯁꯤꯅ ꯁꯀꯦꯟ ꯀꯣꯜꯗꯅꯦ ꯑꯍꯥꯟꯕꯅꯦ ꯉ
ꯑꯣꯏꯕ꯭ꯔꯥ ꯑꯩ ꯑꯩꯁꯨ ꯉꯔꯥꯡꯗꯒꯤ ꯍꯧꯕꯅꯦ
ꯑꯣ
ꯑꯍꯥ
ꯑꯍꯤ ꯍꯤ
ꯅꯪꯗꯤ
ꯈꯪꯗꯦꯗ ꯑꯩꯗꯤ ꯀꯩ ꯍꯥꯏꯁꯤꯔꯥ ꯉꯁꯤ ꯈꯛꯇꯕꯣ
ꯎꯝ
ꯍꯧꯕꯅꯤꯅ ꯁꯪꯒꯗ꯭ꯔꯥ ꯁꯪꯉꯣꯏꯗ꯭ꯔꯥ ꯅꯨꯡꯗꯥꯡ ꯑꯩꯈꯣꯏꯒꯨꯝꯕꯗꯗꯤ ꯍꯣꯏ ꯁꯪꯕ ꯌꯥꯏ ꯑꯗꯣ ꯏꯟꯇꯥ꯭ꯔꯟ ꯆꯠꯂꯗꯤ ꯍꯧꯖꯤꯛꯁꯨ ꯑꯩꯅ ꯂꯣꯟꯅ ꯊꯣꯛꯂꯛꯑꯒ ꯇꯟꯕꯩꯀꯣ
ꯑꯥ
ꯇꯟꯕꯒꯤ ꯃꯄꯥꯟꯗ ꯐꯝꯃꯒ
ꯑꯣ ꯑꯗꯣ ꯎꯝ ꯅꯨꯡꯗꯥꯡ ꯄꯨꯡ ꯅꯤꯄꯥꯟ ꯇꯔꯥ ꯑꯗꯨꯒꯨꯝꯕꯗ ꯅꯨꯡꯉꯥꯏꯕꯅꯦ
ꯑꯣ ꯍꯣꯏ
ꯍꯦ
ꯑꯩ ꯀꯩ ꯍꯥꯏꯒꯗꯔ ꯏꯟꯇꯟ ꯀꯩ ꯍꯥꯏꯒ ꯄꯨꯡ ꯃꯔꯤ ꯑꯗꯨꯋꯥꯏꯗꯕꯨꯗꯤ ꯍꯜꯂꯛꯑꯦꯀꯣ ꯑꯗꯨ ꯑꯣꯏꯔꯁꯨ ꯅꯨꯡꯇꯤꯒꯤ ꯆꯠꯅꯤꯉꯥꯏ ꯂꯩꯕꯅꯦꯀꯣ
ꯎꯝ ꯑꯗꯨꯅꯦ ꯊꯕꯛ ꯂꯩꯔꯗꯤ ꯑꯁ
ꯑꫭꯏ ꯍꯣꯏ ꯑꯩꯁꯨ ꯁꯨꯝ ꯌꯥꯎꯒꯦ ꯇꯧ ꯌꯥꯎꯋꯦ ꯏꯃꯥꯟꯅꯕꯤ ꯃꯥꯅ ꯏꯁꯇꯦꯇ꯭ꯁ ꯊꯥꯒꯠꯄꯗ ꯑꯗꯨꯝ ꯄꯩꯁꯥ ꯃꯌꯥꯝ ꯇꯟꯥꯕꯒꯨꯝ ꯇꯧꯕ ꯑꯗꯨꯏꯅꯦ ꯑꯩꯁꯨ ꯇꯔꯥꯏ ꯇꯧꯒꯦꯅ ꯇꯧꯔꯤꯅꯤ
ꯑꯍꯣꯏ ꯇꯧꯒꯗꯕꯅꯤ ꯇꯔꯥ꯭ꯏ ꯇꯧꯁꯦ ꯑꯩꯈꫭꯏꯁꯨ ꯅꯪꯗꯤ ꯀꯔꯤ ꯇꯝꯃꯦ
ꯑꯩ ꯑꯩꯁꯦ ꯀꯩꯅꯣꯅꯦ ꯀꯥꯔꯗꯦꯛꯅꯦ ꯀꯥꯔꯗꯦꯛꯀꯤꯌꯔ
ꯑꯣ ꯌꯥꯝ ꯅꯨꯡꯉꯥꯏꯌꯦꯅꯦ
ꯅꯨꯡꯉꯥꯏ ꯕꯍꯥꯏꯖꯦ
ꯋꯥꯕ꯭ꯔꯥ ꯅꯨꯡꯉꯥꯏꯕ꯭ꯔꯥ
ꯑꯗꯨ ꯋꯥꯗꯤ ꯋꯥꯏꯗ ꯑꯦ ꯑ ꯁꯤ ꯀꯩꯅꯣ ꯑ ꯃꯄꯥꯟꯗꯁꯨ ꯂꯩꯕꯅꯤꯅꯀꯣ ꯑꯗꯨꯒ ꯍꯣꯁꯇꯦꯜꯗꯖꯨ ꯑꯃꯨꯛ ꯂꯩꯕ ꯑꯗꯨꯒꯤ ꯍꯣꯁꯇꯦꯜꯗ ꯂꯩꯔꯒ ꯑꯗꯨ ꯍꯣꯁꯇꯦꯜꯗꯨꯁꯨ ꯀꯩ ꯍꯥꯏꯁꯦ ꯃꯣꯏ ꯃꯌꯥꯡꯈꯣꯏꯒꯤꯅꯤꯅ ꯑꯥ ꯆꯥꯛꯏꯟ ꯌꯥꯝ ꯀꯨꯏꯗꯔꯁꯨ ꯋꯥꯕꯗꯣ ꯑꯗꯨꯗ ꯆꯥꯛ ꯌꯦꯟꯖꯥꯡ ꯈꯣꯏ ꯋꯥ ꯐꯕꯗꯁꯨ ꯃꯣꯏꯗꯣ ꯚꯦꯖꯤꯇꯦꯔꯤꯌꯟ ꯑꯌꯥꯝꯕ ꯚꯦꯖꯤꯇꯦꯔꯤꯌꯟ ꯑꯣꯏꯗꫭꯏꯅꯤꯅ ꯑꯩꯈꫭꯏꯕꯨꯗꯤ ꯀꯩꯍꯥꯏꯖ ꯑꯁ ꯑꯗꯨꯝ ꯑꯩꯈꯣꯏ ꯑꯩꯈꯣꯏ ꯃꯅꯤꯄꯨꯔꯈꯣꯏꯗꯤ ꯊꯅꯦ ꯉꯥꯅꯦ ꯃꯌꯥꯝ ꯆꯥꯅꯤꯡꯉꯤꯗꯅ
ꯑꯥ
ꯌꯨꯝꯗ ꯑꯉꯥꯡ ꯑꯣꯏꯔꯤꯉꯩ ꯑꯗꯨꯝ ꯆꯥꯔꯛꯄꯅꯤꯅ ꯑꯗꯨꯝ ꯆꯥ ꯍꯧꯔꯛꯄꯅꯤꯅ ꯃꯣꯏꯗ ꯄꯤꯗꯕꯗꯣ ꯆꯍꯤ ꯆꯍꯤ ꯑꯅꯤ ꯍꯦꯟ ꯂꯩꯔꯛꯄꯁꯦ
ꯑꯥ
ꯑꯗꯣ ꯁꯥ ꯀꯔꯤꯝ ꯄꯤꯗꯕꯅꯤꯅ ꯋꯥꯕꯗꯣ ꯃꯣꯏꯒꯤ ꯍꯟꯖꯥꯡꯗ ꯈꯛꯇ ꯑꯗꯨꯝ ꯍꯋꯥꯏ ꯈꯥꯛꯆꯪ ꯍꯋꯥꯏ ꯃꯣꯏ ꯍꯋꯥꯏꯅꯦ ꯑꯗꯨꯒ ꯕꯤꯖꯤ ꯇꯔ ꯅꯌꯥꯝꯝ ꯕꯤꯖꯤꯇꯔ ꯣꯁ ꯍꯋꯥꯏꯒ ꯀꯣꯕꯤꯒꯨꯝꯕ ꯃꯇꯥꯡ ꯃꯇꯥꯡ ꯃꯥꯏꯔꯦꯟꯁꯨ ꯆꯥꯕ ꯃꯇꯝ ꯃꯥꯏꯔꯦꯟꯈꯣꯏꯗꯤ ꯌꯥꯝ ꯇꯣꯏꯅ ꯆꯗꯗ ꯑꯗꯨꯁ
ꯎ
ꯑꯂꯨ ꯍꯣꯏ ꯀꯣꯕꯤꯅꯦ ꯍꯋꯥꯏꯗꯤ ꯑꯌꯥꯝꯕ ꯄꯤꯔꯦ ꯍꯋꯥꯏ ꯄꯅꯤꯔ ꯑꯩꯈꯣꯏ ꯈꯪꯕ ꯅꯠꯇ ꯄꯅꯤꯔꯗꯣ ꯄꯅꯤꯔꯈꯣꯏꯅꯦ
ꯄꯅꯤꯔꯗꯤꯩ ꯃꯩ ꯌꯥꯡꯒꯦꯅ ꯁꯥꯡꯅꯤꯅ
ꯑꯁ ꯍꯥꯎꯁꯨ ꯍꯥꯎꯗꯕꯗꯣ ꯃꯣꯏꯗꯤ ꯁꯥ ꯑꯗꯨꯃꯥꯏꯅ ꯆꯥꯕꯅꯦ ꯃꯣꯏ ꯀꯁ ꯍꯣꯁꯇꯗ ꯃꯤꯁꯨ ꯌꯥꯝꯕꯅꯤꯅ ꯄꯅꯤꯔꯒꯨꯝꯕ ꯍꯦꯟꯖꯥꯡ ꯄꯤꯔꯗꯤ ꯍꯔꯥꯎꯔꯒ ꯃꯣꯏꯗꯤ ꯑꯁ ꯂꯥꯛ ꯆꯥꯛ ꯌꯦꯟꯁꯥꯡ ꯃꯦꯆ ꯃꯇꯝꯗ ꯀꯩ ꯍꯥꯏꯁꯤꯔꯦ ꯂꯥꯏ ꯌꯥꯝꯕꯗꯣ ꯃꯤ ꯌꯥꯝꯕꯅꯤꯅ ꯍꯣꯁꯇꯦꯜꯗꯣ ꯃꯤ ꯂꯤꯁꯤꯡ ꯂꯤꯁꯤꯡ ꯍꯦꯟꯕ ꯅꯤ ꯅꯀꯣ ꯋꯥ
n. ꯕꯪꯒꯦꯒꯨꯝꯕ ꯃꯣꯏꯅ ꯆꯥꯒꯟꯕꯗꯣ
ꯑꯩꯈꯣꯏ ꯑꯩꯈꯣꯏꯔꯣꯝꯗꯗꯤ ꯅꯣꯔꯠ ꯔꯣꯝꯗꯗꯤ ꯀꯩꯅꯣ ꯃꯪꯒꯦ ꯍꯣꯏꯗꯤ ꯄꯤꯗꯦ ꯑꯗꯣ ꯀꯦꯖꯦ
ꯎꯝ
ꯌꯥꯝ ꯁꯤꯟꯕꯒꯨꯝꯕ ꯍꯦꯟꯖꯥꯡꯈꯣꯏꯗꯤ ꯇꯣꯏꯅ ꯑꯗꯨꯝ ꯄꯤꯗꯦꯗ ꯑꯗꯣ ꯀꯩ ꯍꯥꯏꯁꯤꯔ ꯃꯣꯏꯗ ꯄꯤꯔ ꯍꯋꯥꯏꯅꯦ ꯍꯋꯥꯏꯗꯤ ꯐꯖꯅ ꯄꯤꯔꯦ ꯅꯨꯡꯇꯤꯒꯤꯅꯤꯗ ꯍꯋꯥꯏ ꯑꯗꯨ ꯍꯋꯥꯏ ꯄꯤꯗ꯭ꯔꯒꯅ ꯑꯁ ꯍꯋꯥꯏ ꯑꯗꯨꯝ ꯌꯥꯎꯋꯤꯗ ꯅꯨꯡꯇꯤꯒꯤ ꯑꯗꯨꯗ ꯀꯥꯡꯍꯧꯒꯨꯝꯕꯗꯣ ꯀꯥꯡꯉꯧꯈꯣꯏꯗ ꯑꯥꯂꯨ ꯈꯣꯏ ꯑꯗꯨꯝ ꯀꯤꯔꯄ ꯑ ꯀꯁ ꯑꯁꯕꯤ ꯌꯥꯕ ꯍꯖꯥꯡ ꯅꯠꯇꯖ
ꯅꯣꯏ ꯅꯊꯟꯇ ꯊꯣꯡꯕ ꯌꯥꯗꯕ꯭ꯔꯥ
ꯑ ꯂꯣꯠ ꯂꯣꯠ ꯅꯕꯨ ꯊ ꯉꯗ ꯀꯩꯅꯁ ꯑꯗꯨꯣ ꯋꯥꯔꯗꯦꯟ ꯈꯣꯏꯅꯒꯨꯝꯕ ꯐꯥꯔꯒꯗꯤ
ꯎ
ꯕꯣꯏꯂꯔ ꯑꯩꯈꯣꯏꯗ ꯊꯣꯡꯉꯗꯤ ꯀꯩꯁꯨ ꯀꯥꯏꯗꯦ ꯍꯥꯏꯔꯗꯤ ꯍꯤꯇꯔꯒꯨꯝꯕ ꯏꯟꯗꯛꯁꯟꯒꯨꯝꯕ ꯐꯥꯈ꯭ꯔꯗꯤ ꯌꯥꯅꯤ ꯑꯗꯨꯝ ꯐꯥꯏꯟꯒꯨꯝꯕ ꯊꯤꯍꯟꯕ ꯅꯠꯇ꯭ꯔꯒ
ꯑꯩꯈꯣꯏ ꯍꯣꯁꯇꯦꯜꯗ ꯂꯩꯕ ꯃꯇꯝꯗꯁꯨ ꯂꯣꯟꯅ ꯂꯣꯟꯅ ꯊꯣꯡꯕꯅꯤ ꯃꯣꯏꯅ ꯄꯤꯕꯗꯣ ꯑꯁ ꯆꯥꯕ ꯉꯝꯅ
ꯍꯣꯏ ꯆꯥꯕ ꯉꯝꯗ ꯑꯗꯨꯝ
ꯗꯥꯎ ꯉꯥꯛꯇ ꯄꯤꯕꯗꯣ ꯑꯩ ꯄꯦꯟꯈ꯭ꯔꯕ ꯂꯣꯟꯅ ꯂꯣꯟꯅ ꯊꯣꯡꯕꯅꯦ
ꯗꯥꯜꯅꯦ ꯀꯩꯅꯣ ꯑꯩꯈꯣꯏꯗꯗꯤ ꯗꯥꯜꯁꯨ ꯑꯗꯨꯒ ꯀꯤꯠꯅꯤ ꯕꯤꯟꯁ ꯈꯣꯏꯗꯣ ꯆ ꯦꯟ ꯅꯦ ꯑꯗꯨꯒ ꯆꯅꯥ ꯈꯣꯏ ꯆꯃ ꯌꯦꯟꯖꯥꯡꯅꯦ ꯑꯗꯨꯒꯣꯏ ꯃꯅꯤꯄꯨꯔꯤ ꯃꯩꯇꯩꯂꯣꯟꯗ ꯀꯩꯅꯣ ꯁꯒꯣꯜ ꯍꯋꯥꯏ ꯀꯧꯕꯗꯣ ꯈꯪꯕ꯭ꯔꯥ
ꯈꯪꯉꯤ
ꯑꯗꯨꯈꯣꯏꯅꯦ ꯗꯥꯜꯅꯦ ꯁꯤ ꯇꯉꯏ ꯂꯩꯗ
ꯑꯣ ꯑꯦꯟꯁꯥꯡ ꯋꯥꯕꯕꯁꯤꯁꯨ ꯀꯣ ꯋꯥꯕꯅꯦ
ꯍꯣꯏ ꯍꯣꯏ ꯍꯣꯏ ꯂꯩ ꯂꯩꯕ ꯐꯥꯎ ꯀꯩ ꯍꯥꯏꯁꯤꯔꯦ ꯃꯤꯗꯤ ꯆꯥꯛ ꯌꯦꯟꯖꯥꯡ ꯍꯥꯎꯔꯗꯤ ꯍꯔꯥꯎꯔꯒ ꯆꯥꯛ ꯆꯥꯅꯤꯡꯉꯦ ꯆꯥꯛ ꯃꯇꯝꯗ ꯍꯥꯏꯗꯤ ꯆꯥꯛ ꯂꯥꯝꯕ ꯆꯥꯗꯤ ꯆꯥꯅꯤꯡꯗꯕ ꯍꯤꯟꯖꯥꯡꯗꯣ ꯈꯜꯂꯗꯤ
ꯎꯝ
ꯋꯥ
ꯆꯍꯤ ꯀꯌꯥ ꯆꯠꯀꯗꯕ
ꯀꯩꯅꯣ ꯁꯍꯤ ꯑꯅꯤ ꯂꯣꯏꯈ꯭ꯔꯦ ꯑꯗꯨ ꯆꯍꯤ ꯑꯃ ꯀꯩꯅꯣ ꯆꯍꯤ ꯑꯃ ꯁꯤꯃꯤꯁꯇꯔ ꯑꯅꯤ ꯋꯥꯠꯂꯤ ꯑꯗꯨꯒ ꯑꯗꯨ ꯂꯣꯏꯔꯒ ꯏꯟꯇꯥꯔꯟ ꯑꯃꯨꯛ ꯆꯍꯤ ꯑꯃ
ꯎꯝ
ꯑꯁꯣꯝ ꯀꯩꯅꯣ ꯀꯣꯂꯦꯖ ꯇꯝꯃꯛꯄ꯭ꯔꯣꯅꯣ ꯅꯪ
ꯍꯣꯏ
ꯀꯔꯤ ꯀꯔꯤ ꯁꯕꯖꯦꯛ ꯂꯧꯔꯛꯀꯦ
ꯑꯩꯗꯤ ꯑꯦꯖꯨꯀꯦꯁꯟ ꯑꯦꯗ
ꯑꯣ ꯂꯨꯕ
ꯑꯦꯖꯨꯀꯦꯁꯟꯗꯤ ꯑꯗꯨꯝ ꯅꯨꯡꯉꯥꯏ
ꯃꯥꯥꯁꯇꯔ ꯂꯣꯏ
ꯌꯥꯝ ꯌꯥꯝ ꯂꯨ ꯍꯣꯏ ꯌꯥꯝ ꯂꯨꯕ ꯅ ꯏꯖꯨꯀꯦꯁꯟꯗꯤ ꯑꯗꯨꯝ ꯅꯨꯡꯉꯥꯏꯌꯦ ꯑꯗꯨꯒꯤꯁ ꯏꯖꯨꯀꯦꯁꯟ ꯂꯧꯕꯅꯦ
ꯑꯣ ꯑꯣꯖꯥ ꯑꯣꯏ ꯌꯥꯗ꯭ꯔꯣ ꯑꯣꯖꯥ ꯇꯟꯕꯨ
ꯅꯍꯥꯟꯗꯤ ꯇꯧꯔꯝ ꯇꯟꯕꯒꯤ ꯇꯣꯛꯈ꯭ꯔꯕ
ꯑꯁꯤꯡꯁ ꯑꯣꯖꯥꯈꯣꯏ ꯑꯌꯥꯝꯕ ꯇꯟꯅ ꯑꯃꯅꯤ ꯑꯣ
ꯋꯥꯅꯦ
ꯀꯔꯤ ꯁ꯭ꯀꯨꯜꯗ ꯁ꯭ꯀꯨꯜꯗꯔꯣ ꯅꯠꯇ꯭ꯔꯒ ꯀ ꯀꯔꯤꯗ ꯑꯣꯏꯒꯦ ꯀꯣꯂꯦꯖꯇ ꯀꯔꯝꯕ ꯁ꯭ꯀꯨꯜꯗ ꯇꯧꯕꯤꯌꯦ
ꯍꯥꯏ ꯁ꯭ꯀꯨꯜ ꯑꯃ ꯂꯩꯕꯅꯦ ꯂꯩꯀꯥꯏꯗꯀꯣ
ꯑ
ꯁ꯭ꯀꯨꯜ ꯑꯃꯗ
ꯑꯣ
ꯑ ꯃꯗꯦ ꯃꯗꯦ ꯍꯥꯏ ꯁꯀꯨ ꯍ
ꯈꯨꯝ ꯑꯗꯨꯝ ꯈꯥꯡꯕꯗ ꯃꯤꯁꯤꯡꯁꯦ ꯑꯣꯖꯥ ꯑꯣꯏꯔꯒ ꯀꯩ ꯍꯥꯏꯁꯦ ꯃꯤ ꯈꯔꯕꯨꯗꯤ ꯅꯨꯡꯉꯥꯏꯅ ꯇꯧꯔꯝꯒꯅꯤ ꯑꯗꯣ ꯑꯌꯥꯝꯕꯗꯤ ꯉꯥꯏꯍꯥꯛ ꯇꯧꯔꯒ ꯇꯟꯅꯕꯒꯨꯝꯕ ꯃꯥꯡꯅꯅꯤ
ꯋꯥ ꯋꯥꯕꯅꯤꯖꯥꯗꯤ
ꯌꯥ ꯆ ꯏꯆꯦꯁꯨ ꯏꯆꯦꯁꯨ ꯀꯩ ꯍꯥꯏꯁꯦ ꯑꯉꯥꯡꯈꯣꯏꯒꯤꯗꯣ ꯑꯣꯖꯥꯗꯣ ꯍꯣꯏ ꯑꯉꯥꯡꯈꯣꯏꯒꯤ ꯑꯗꯨꯝ ꯇꯧꯔꯒ ꯑꯗꯨꯈꯣꯏ ꯁꯦꯕ ꯋꯥꯕ ꯖꯥꯠꯅꯦ ꯑꯗꯨꯝ ꯇꯣꯛ ꯇꯣꯛ ꯇꯣꯛꯑꯒ ꯑꯃꯨꯛ ꯇꯧꯒꯅꯤ ꯑꯃꯨꯛ ꯇꯣꯛꯀꯅꯤ ꯑꯃꯨꯛ ꯇꯈ꯭ꯔꯦ
ꯑꯉꯥꯡ ꯈꯣꯏꯒꯤꯅ ꯍꯦꯟꯅ ꯋꯥꯒꯅꯤꯗ
ꯍ
ꯄꯨꯁ ꯇꯧꯕꯁꯦ ꯃꯣꯏꯒꯤ ꯏꯟꯇꯔꯦꯁ
ꯃꯣꯏꯒꯤ ꯏꯟꯇꯔꯦꯁ ꯆꯪꯗ꯭ꯔꯗꯤ ꯏꯁ ꯅꯨꯡꯉ ꯃꯣꯏꯅ ꯑꯃꯨꯛ ꯕꯦꯔꯥ ꯀꯥꯒꯅꯤ ꯁꯨꯃꯥꯏꯅ ꯇꯧꯅꯦꯕ
ꯃꯤꯅ ꯍꯥꯏꯕꯁꯦ ꯃꯥꯁꯇꯔ ꯈꯣꯏ ꯂꯣꯏꯔꯗꯤ ꯕꯦꯡꯀꯣꯛ ꯈꯣꯏꯗꯅ ꯊꯕꯛ ꯐꯪꯉꯗꯤ ꯅꯨꯡꯉꯥꯏ ꯍꯥꯏꯕ ꯅꯠꯇ꯭ꯔꯦ
ꯕꯦꯡꯀꯣꯛꯇ
ꯑꯥ ꯈꯪꯗꯦꯀꯣ ꯑꯩ ꯁꯩ ꯍꯥꯏꯁꯦ ꯑꯩꯈꯣꯏꯗꯤ ꯑꯉꯥꯡ ꯑꯣꯏꯕꯅꯤꯅꯀꯣ ꯑꯗꯨꯝ ꯑꯍꯟ ꯈꯣꯏꯅ ꯍꯥꯏꯕꯗꯣ ꯑꯗꯨꯝ ꯈꯪꯍꯧꯋꯦꯕ ꯑꯍ ꯑꯍꯟꯈꯣꯏ ꯑꯗꯨꯝ ꯀꯨꯏꯗ꯭ꯔꯦ ꯆꯠꯈꯤꯕꯈꯣꯏꯗꯣ ꯃꯥꯁꯇꯔ ꯂꯣꯏꯔꯒ ꯑꯣꯖꯥ ꯑꯣꯏꯒꯦ ꯍꯥꯏꯅꯀꯣ
ꯑꯥ
ꯕꯦꯡꯀꯣꯛꯒꯨꯝꯕꯗ ꯑꯗꯨꯝ ꯃꯤ ꯍꯥꯟꯅ ꯈꯪꯅꯕ ꯑꯩꯣꯏ ꯂꯩꯔꯒ ꯃꯣꯏꯗ ꯆꯪꯉꯒ ꯑꯗꯨ ꯊꯕꯛ ꯊꯤꯔꯒ ꯐꯪꯉꯅꯤꯀꯣ ꯄꯩꯁꯥꯁꯨ ꯀ ꯑꯃ ꯃꯥꯂ ꯂꯩꯦ
ꯅꯣꯏ ꯃꯦꯗꯤꯀꯦꯜ ꯂꯥꯏꯟꯁꯤꯡꯁꯨꯀꯣ ꯑꯥ ꯁꯤꯡꯒꯥꯄꯨꯔꯗ ꯅꯨꯡꯉꯥꯏ ꯍꯥꯏꯩ ꯍꯥꯏꯕ
ꯑꯩꯣꯏ ꯁꯤꯁꯤꯡꯒꯥꯄꯨꯔ ꯀꯣꯏ ꯀꯦ ꯆ ꯀꯟꯇ꯭ꯔꯤꯁꯨ ꯃꯣꯏꯗꯣ ꯆꯥꯎꯈꯠꯄ ꯈꯣꯏꯅꯦꯅꯀꯣ ꯍꯥꯏ ꯂꯩꯕꯕꯨꯗꯤ ꯅꯨꯡꯉꯥꯏꯒꯅ ꯑꯩꯅ ꯈꯟꯕꯗ ꯊꯕꯛꯁꯦ ꯐꯪꯕ ꯋꯥꯗꯧ ꯃꯥꯟꯕ
ꯑꯩꯈꯣꯏꯒꯤ ꯃꯤ ꯑꯃ ꯑꯩ ꯑꯩꯅ ꯈꯪꯅꯕ ꯅꯨꯄꯥ ꯑꯃ ꯃꯦꯜ ꯅꯔꯁ ꯂꯩꯌꯦꯕ ꯃꯥꯁꯨ ꯆꯠꯈ꯭ꯔꯕꯀꯣ ꯑꯗꯨꯗ
ꯑꯥ
ꯁꯤꯡꯒꯥꯄꯨꯔꯗ ꯊꯕꯛ ꯐꯪꯕ ꯅꯨꯡꯉꯥꯏ ꯍꯥꯏ
ꯑꯣ ꯑꯗꯨ ꯑꯗꯨ ꯇꯅꯣ ꯀꯁ ꯑꯗꯨꯝ ꯑꯦꯛꯖꯥꯝꯒꯨꯝꯕ ꯑꯃꯨꯛ ꯊꯥꯕ ꯁꯤꯗ ꯑꯗꯨꯝ ꯇꯝꯕ ꯂꯣꯏꯔꯒ ꯆꯠꯕꯗꯣ ꯑꯦꯛꯖꯥꯝꯃꯨꯛ ꯊꯥꯕ ꯑꯗꯨꯗ
ꯎꯝ ꯈꯪꯗꯦ ꯁꯤ ꯁꯤꯁꯇꯦꯝꯕꯨꯗꯤ ꯈꯪꯗꯦ ꯑꯗꯣ ꯅꯨꯡꯉꯥꯏꯌꯦ ꯍꯥꯏꯟꯅ ꯃꯥꯗꯣ ꯆꯠꯈ꯭ꯔꯕ
ꯑꯥ
ꯊꯕꯛ ꯑꯗꯨꯗ ꯅꯔꯁ ꯇꯧꯋꯦ ꯍꯥꯏ
ꯑꯣ ꯍꯣꯏ ꯑꯩ ꯍꯥꯟꯕꯗ ꯑꯗꯨꯝ ꯇꯧꯕꯁꯨ ꯊꯕꯛ ꯈꯣꯏꯁꯨ ꯇꯧꯕ ꯅꯨꯡꯉꯥꯏꯔꯝꯒꯅꯤ ꯑꯗꯣ
ꯍ
ꯑꯩꯅ ꯈꯜꯂꯤꯁꯤ ꯍꯪꯕ ꯋꯥꯗꯧ ꯃꯥꯟꯕ ꯑꯗꯨꯒꯤ ꯋꯥꯅꯦꯕ